ꯑ ꯍꯜꯂꯣ ꯍꯜꯂꯣ
ꯂꯣ ꯇꯥꯕ꯭ꯔꯣ
ꯇꯥꯏꯌꯦ ꯇꯥꯏ ꯊꯕꯛ ꯂꯣꯏꯔꯕꯣ ꯊꯕꯛ ꯂꯣꯏꯔꯕꯣ
ꯑꯥ ꯂꯣꯏꯔꯦ
ꯉꯟꯕ ꯃꯥꯜꯂꯦ ꯉꯁꯤꯗꯦ
ꯉꯁꯤ ꯀꯩꯅꯣ ꯇꯧꯕ ꯑꯩ ꯍꯥꯞ ꯗꯦ ꯂꯧꯕ ꯑꯗꯨꯒꯤꯅꯤ
ꯑꯣ ꯀꯩꯗꯧꯕꯒꯤ ꯎꯝ
ꯋꯥꯃꯟꯕ ꯑꯗꯨꯒꯤꯅꯤꯗ
ꯑꯣ ꯑꯩꯁꯦ ꯉꯁꯤꯁꯦ ꯌꯦꯟ ꯃꯈꯣꯡꯒ ꯃꯔꯤꯟ ꯑꯗꯨꯒ ꯍꯋꯥꯏ ꯑꯁꯥꯡꯕꯤꯗ ꯆꯝꯐꯨꯠ ꯅꯪꯗꯤ ꯊꯣꯡꯕ ꯍꯧꯔꯕꯣ
ꯍꯧꯗ꯭ꯔꯤꯗ ꯋꯥꯠꯂꯤꯗ ꯀꯥ ꯌꯧꯔꯛꯇ ꯉꯥꯏꯔꯤꯑꯦ
ꯑꯣ ꯍꯥꯐ ꯍꯣꯂꯤꯗꯦ ꯍꯥꯏꯔꯤꯁꯦ ꯍꯧꯖꯤꯛ ꯍꯧꯖꯤꯛꯅ ꯍꯥꯐ ꯍꯣꯂꯤꯗꯦ ꯂꯧꯔꯒ ꯂꯥꯛꯄ꯭ꯔꯣꯅꯦ
ꯅꯠꯇꯦ ꯄꯨꯡ ꯑꯅꯤ ꯑꯗꯨꯋꯥꯏꯗ ꯂꯧꯔꯦ ꯑꯗꯨꯒ ꯏꯃꯥꯟꯅꯕꯒꯤ ꯃꯥꯏ ꯕꯔꯗꯦ ꯀꯩꯀꯥ ꯑꯆꯥꯄꯣꯠ ꯆꯥꯔꯨꯔꯁꯤꯅ ꯆꯥꯕ ꯆꯠꯄ
ꯎꯝ ꯕꯥꯔꯗꯦ ꯂꯩꯕꯩꯅꯤꯗ ꯍꯥꯏꯗꯤ ꯑꯩꯈꯣꯏ ꯑꯣꯐꯤꯁꯀꯤ ꯃꯤꯅꯦꯕ ꯑꯈꯣꯏ ꯄꯨꯜꯂꯞ ꯑꯈꯣꯏ ꯇꯤꯝ ꯄꯨꯂꯞ ꯍꯥꯐ ꯗꯦ ꯂꯧꯔꯒ ꯃꯥꯅ ꯇ꯭ꯔꯤꯠ ꯇꯧꯕ ꯀꯩ ꯏꯟꯖꯥꯡ ꯊꯣꯡꯗꯣꯏꯅꯣ ꯈꯪꯗꯦꯗ ꯑꯩ ꯃꯊꯥ ꯁꯥꯏ ꯍꯨꯝ
ꯑꯆꯥꯄꯣꯠ ꯆꯥꯕ ꯆꯥꯔꯒ ꯂꯥꯛꯑꯗꯤ ꯌꯥꯝꯅ
ꯉꯁꯥꯏꯅ ꯑꯆꯥꯄꯣꯠ ꯆꯥꯕꯗꯤ ꯄꯨꯡ ꯍꯧꯖꯤꯛ ꯄꯨꯡ ꯀꯌꯥ ꯇꯥꯔꯦ ꯄꯨꯡ ꯄꯥꯟ ꯆꯥꯕꯒ ꯆꯥ ꯆꯄꯣꯠ ꯆꯝꯐꯨꯠꯇꯣ ꯑꯣꯏꯅ ꯂꯩꯇꯦꯗ ꯍꯧꯖꯤꯛ ꯍꯧꯖꯤꯛ ꯂꯩ ꯍꯤꯖꯥꯡ ꯂꯩꯔꯤꯁꯦ ꯍꯧꯖꯤꯛ ꯍꯋꯥꯏꯅꯦ ꯀꯣꯕꯤꯅꯦ ꯑꯂꯨꯅꯦ ꯁꯤ ꯉꯥꯛꯇꯅꯦ ꯂꯩ ꯏꯔꯣꯝꯕ ꯑꯣꯏꯅ ꯆꯥ ꯏꯔꯣꯝ ꯇꯧꯕ ꯌꯥꯏ ꯈꯪꯗꯦ ꯍꯣꯔꯦꯟ ꯆꯛ ꯂꯥꯝꯃꯗꯤ ꯑꯗꯨꯅꯤꯅ
ꯑꯗꯣ ꯏꯔꯣꯟꯕ ꯆꯥꯔꯣ ꯑꯗꯨꯒ ꯆꯝꯐꯨꯠꯅ ꯒꯨꯕꯤꯗ ꯑꯣꯏꯅ ꯇꯧꯔꯣ ꯑꯗꯨꯗꯤ
ꯎꯝ
ꯄꯥꯛꯔꯅꯦ
ꯅꯣꯏꯒꯤ ꯀꯩꯅꯣ ꯎꯝ ꯁꯣꯏꯕꯨꯝꯒꯨꯝꯕꯗꯤ ꯐꯪꯕ꯭ꯔꯣ ꯍꯥꯏꯕꯗꯤ ꯎꯝ ꯃꯥꯔꯀꯦꯠꯇ ꯌꯣꯜꯔꯒ ꯂꯩꯕ
ꯍꯤꯟꯖꯥꯡ ꯅꯥꯄꯤ ꯍꯤꯟꯖꯥꯡ ꯅꯥꯄꯤ ꯀꯩꯀꯥꯒꯤꯗꯤ ꯋꯥꯠꯀꯦꯗꯕ ꯋꯥꯠꯄꯒꯤꯗꯤ
ꯇꯥꯡꯉꯝꯒꯅꯤ ꯑꯗꯨ ꯑꯣꯏꯔꯁꯨꯀꯣ
ꯎꯝ ꯁꯣꯏꯕꯨꯝ ꯍꯥꯏꯗꯤ ꯆꯥꯝꯃꯒꯤ ꯄꯦꯛꯀꯦꯠ ꯂꯣꯏꯅꯃꯛ ꯍꯤꯟꯖꯥꯡ ꯑꯃ ꯑꯣꯏꯒꯦꯔ ꯑꯃ ꯑꯣꯏꯒꯦꯔ ꯂꯨꯄꯥ ꯍꯟꯗ꯭ꯔꯦꯠ ꯍꯟꯗ꯭ꯔꯦꯠ ꯍꯟꯗ꯭ꯔꯦꯠ ꯍꯟꯗ꯭ꯔꯦꯠ ꯁꯨꯃꯥꯏꯅ ꯑꯣꯏꯌꯦ
ꯑꯗꯨꯕꯨ ꯑꯩꯈꯣꯏ ꯀꯩ ꯍꯥꯏꯗꯣꯏꯔꯥ ꯅꯣꯔꯠ ꯏꯁꯀꯤ ꯏꯟꯁꯥꯡꯁꯤꯡꯗꯤ ꯄꯥꯛ ꯐꯪꯂꯗꯕ ꯀꯃꯥꯏꯅ ꯇꯧꯒꯦꯗꯣ
ꯐꯪꯉꯤꯗ ꯅꯣꯔꯠ ꯏꯁ ꯗꯨꯀꯥꯟ ꯌꯥꯝꯃꯦ ꯁꯤꯗ ꯗꯨꯀꯥꯟ ꯀꯩꯀꯥ ꯂꯩꯌꯦꯕ ꯅꯣꯠ ꯏꯁ ꯗꯨꯀꯥꯟꯒꯤ ꯑꯣꯏꯅ ꯅꯣꯔꯠ ꯏꯁꯀꯤ ꯍꯤꯖꯥꯡ ꯀꯩꯀꯥ ꯇꯥꯡꯕꯨꯗꯤ ꯇꯥꯡꯉꯦ ꯀꯩꯅꯣꯁꯨ ꯀꯩ ꯊꯥꯡꯖꯤꯡ ꯀꯩꯀꯥ ꯐꯥꯎ ꯐꯪꯉꯦ ꯑꯗꯨ
ꯑꯣ ꯑꯗꯨ ꯌꯨꯝꯗꯒꯤ ꯊꯥꯕꯗꯣ ꯌꯨꯝꯗꯒꯤ ꯀꯔꯤ ꯍꯥꯏꯅ
ꯎꯝ
ꯑꯣ ꯑꯗꯨꯗꯤ ꯀꯃꯥꯏꯅ ꯍꯥꯏꯕꯗꯤ ꯄꯩꯁꯥ ꯀꯌꯥ ꯆꯪꯒꯦ ꯑꯗꯨꯃꯥꯏꯅ ꯊꯥꯕꯗꯣ ꯀꯦꯖꯤꯗ ꯀꯌꯥ ꯐ꯭ꯂꯥꯏꯠꯇ
ꯍꯦꯟꯅ ꯌꯨꯝꯗ ꯍꯦꯟ ꯇꯥꯡ ꯇꯥꯡꯕꯒꯤꯗꯤ
ꯑꯣ ꯊꯥꯕꯗꯣ
ꯑꯥ
ꯍꯥꯏꯕꯗꯤ ꯆꯥꯅꯤꯡꯉ ꯑꯩꯗꯤ ꯆꯥꯅꯤꯡꯉꯦ ꯍꯥꯏꯔꯗꯤ ꯌꯨꯝꯗꯒꯤ ꯊꯥꯕꯤꯌꯣ ꯍꯥꯏꯕꯁꯨ ꯌꯥꯏꯗ ꯑꯥ ꯐꯪꯗꯕ ꯀꯥꯟꯗꯒꯨꯝꯕ
ꯑꯍꯣꯏꯅꯦ ꯑꯗꯨꯕꯨꯗꯤ ꯑꯗꯣ ꯌꯨꯝꯗ ꯀꯩꯅꯣ ꯇꯧ ꯊꯥꯔꯛꯄꯗꯣ ꯑꯗꯨꯒꯤ ꯃꯃꯜꯗꯨꯗ ꯑꯗꯨꯒꯤ ꯃꯃꯜꯗꯨꯒ ꯁꯤꯗ ꯂꯩꯕꯒ ꯆꯞ ꯃꯥꯟꯅꯩꯌꯦꯕ ꯑꯗꯨꯝ
ꯎꯝ ꯑꯗꯨꯗꯤ ꯍꯣꯏ
ꯑꯗꯨꯏꯅꯤꯗ
ꯅꯍꯥꯟ ꯌꯣꯡꯆꯥꯛꯒꯤ ꯃꯇꯝꯗꯗꯤ ꯀꯃꯥꯏ ꯇꯧꯋꯦ ꯐꯪꯕ꯭ꯔꯥ ꯌꯣꯡꯆꯥꯛꯒꯨꯝꯕꯗꯤ
ꯌꯣꯡꯆꯥꯛ ꯀꯩꯀꯥ ꯐꯪꯉꯦ ꯑꯗꯨꯝ
ꯐꯩꯅꯦ ꯑꯗꯨ ꯐꯪꯅꯔꯗꯤ ꯍꯥꯏꯕꯗꯤ ꯑꯗꯨꯗꯤ ꯌꯨꯝꯒꯤ ꯌꯦꯟꯁꯥꯡ ꯑꯗꯨꯝ ꯐꯪꯕꯅꯤ ꯌꯨꯝꯒ ꯌꯨꯝꯗ ꯂꯩꯔꯒ ꯆꯥꯕꯒ ꯈꯔ ꯃꯥꯟꯅꯔ ꯑꯗꯨꯝ ꯍꯥꯏꯔ ꯋꯥꯈꯜꯗꯣ
ꯀꯩꯅꯣ ꯑꯥ ꯉꯁꯤꯗꯤ ꯀꯩꯀꯩ ꯊꯕꯛ ꯀꯩꯀꯩ ꯇꯧꯔꯒꯦ
ꯉꯁꯤꯁꯨ ꯑꯩꯁꯦ ꯏꯟꯇꯔꯚ꯭ꯌꯨ ꯆꯠꯂꯤ ꯏꯟꯇꯔꯚ꯭ꯌꯨ ꯆꯠꯂꯦ ꯑꯗꯨꯒꯥ ꯆꯠꯂꯦ ꯁꯃꯟꯕꯒꯤ ꯅꯨꯡꯉꯥꯏꯔꯦ ꯍꯥꯏꯕ ꯇꯥꯔꯦ ꯁꯤꯃꯤꯇ꯭ꯔꯤꯁꯦ ꯌꯥꯝ ꯏꯪꯅ ꯀꯩ ꯍꯥꯏꯗꯣꯏꯔꯥ ꯅꯨꯡꯉꯥꯏꯅ ꯍꯥꯏꯗꯤ ꯆꯥꯔꯒꯥ ꯐꯝ ꯐꯝ ꯔꯒꯥ
ꯑ ꯑꯩꯈꯣꯏꯅ ꯋꯥꯔꯤ ꯁꯨꯝ ꯅꯪ ꯀꯌꯥꯝ ꯀꯨꯏꯔꯒꯦ ꯄꯥꯏꯕ
ꯍꯜꯂꯣ
ꯑꯥ ꯑꯥ ꯁꯥꯗꯧꯔꯦ ꯇꯥ
ꯇꯥꯏ ꯇꯥꯏ
ꯀꯨꯏꯗꯤ ꯀꯨꯏꯔꯦ ꯊꯥ ꯑꯃ
ꯌꯨꯝꯗꯗꯤ ꯍꯧꯖꯤꯛ ꯉꯁꯤ ꯀꯃꯥꯏꯅ ꯇꯧꯒꯦ ꯁꯥꯕ꯭ꯔꯥ ꯏꯪꯕ꯭ꯔꯥ ꯀꯃꯥꯏ ꯇꯧꯒꯦ
ꯑꯁ ꯁꯥꯕꯨꯗꯤ ꯌꯥꯝ ꯁꯥꯏꯌꯦ ꯑꯩꯈꯣꯏꯁꯦ ꯔꯦꯟ ꯃꯐꯝꯁꯦ ꯌꯥꯝ ꯁꯥꯏꯌꯦ ꯀꯩ ꯍꯥꯏꯅꯤ
ꯀꯥꯏ ꯅꯪ ꯍꯧꯖꯤꯛ ꯀꯥꯏ ꯂꯩꯒꯦ
ꯑꯩꯁꯦ ꯁ꯭ꯋꯥꯏ ꯎꯝ ꯆꯤꯡꯃꯩꯔꯣꯡ ꯃꯅꯥꯛꯇ
ꯑꯣ
ꯅꯪꯒꯤ ꯌꯨꯝꯗꯤ ꯀꯥꯏꯗꯔꯣ
ꯂꯥꯡꯒꯣꯜ ꯗꯩꯩ
ꯂꯥꯡꯒꯣꯜ ꯂꯥꯡꯒꯣꯜ ꯂꯥꯡꯒꯣꯜ
ꯒꯦꯝ ꯕꯤꯂꯦꯁ
ꯑꯣ ꯑꯣ ꯑꯣ ꯑꯣ ꯈꯪꯉꯦ ꯈꯪꯉꯦ ꯎꯝ ꯑꯁꯤ ꯖꯨ ꯃꯅꯥꯛꯇ ꯑꯗꯨꯝ ꯆꯠꯂꯒ ꯂꯩꯕꯗꯨꯀꯣ ꯆꯠꯇꯤ ꯆꯠꯇꯔꯤ ꯑꯗꯨ ꯑꯣꯏꯔꯁꯨꯨ ꯂꯝꯕꯤꯗꯣ ꯁ꯭ꯋꯥꯏꯗ
ꯑꯥ ꯑꯗꯨꯝ ꯈꯪꯕꯅꯤꯗ ꯈꯪꯕꯩꯗꯤ
ꯑꯗꯨꯗꯤ ꯕꯖꯥꯔꯗꯒꯤ ꯌꯥꯝ ꯂꯥꯞ ꯂꯞꯄꯒꯨꯝ ꯇꯧꯌꯦꯅꯦ
ꯎꯝ ꯑꯗꯨꯝ ꯍꯣꯏ ꯂꯥꯞ ꯂꯥꯞꯄ ꯍꯥꯏꯁꯦ ꯑꯗꯨꯝ ꯈꯪꯗꯦꯗ ꯑꯩꯒꯤꯗꯤ
ꯂꯥꯟ ꯂꯥꯞꯄ‌ꯦ
ꯆꯤꯡꯃꯩꯔꯣꯡꯗꯒꯤꯕꯨꯗꯤ ꯍꯣꯏ ꯈꯤꯇꯪ ꯈꯤꯇꯪ ꯆꯤꯡꯃꯩꯔꯣꯡꯗꯒꯤꯗꯤꯕꯨ ꯑꯃꯨꯛꯀ ꯈꯤꯇꯪꯕꯨꯗꯤ ꯂꯥꯞꯄꯅꯤ ꯂꯥꯞ
ꯅꯍꯥꯟꯁꯦ ꯑ ꯑꯩꯍꯣꯏꯗ‌ꯣ ꯑꯩ ꯅꯍꯥꯟ ꯁꯤ ꯏꯔ‌ꯣꯏꯁ‌ꯦꯝꯕꯗ ꯎꯝ ꯋꯥꯀꯤꯡ ꯆꯠꯂꯦꯕ ꯃꯅꯤꯡꯅꯀꯣ ꯈ‌ꯣꯏ ꯈꯨꯟꯗꯤ ꯍꯥꯏꯕ꯭ꯔꯥ ꯑꯃ ꯂꯩꯌꯦ ꯅꯪ ꯈꯪꯕ꯭ꯔꯥ ꯈꯨꯟꯗꯤ ꯍꯥꯏꯅ
ꯈꯨꯟꯗꯤ ꯑ ꯈꯪ
ꯑꯗꯨꯐꯥꯎ ꯆꯪꯉꯦꯕ ꯍꯥꯏꯗꯤ ꯑꯗꯨꯝ ꯋꯥꯛꯀꯤꯡ ꯆꯠꯂꯒ ꯀꯣ ꯈꯣꯡꯅ ꯃꯅꯨꯡ ꯌꯥꯝ ꯆꯪꯉꯦꯕ ꯑꯥ ꯑꯗꯨꯒ ꯂꯝꯕꯤꯁꯦꯁꯨ ꯌꯥꯝ ꯁꯥꯡꯉꯦ ꯑꯗꯨꯒ ꯎꯝ ꯃꯤꯁꯨ ꯄꯥꯛ ꯂꯩꯗꯦꯅ ꯍꯥꯏꯕꯗꯤ ꯁꯤ ꯎꯝ ꯑꯗꯨ ꯆꯪꯕ ꯃꯐꯝꯗ ꯈꯨꯟꯁꯦ ꯌꯥꯝꯅ ꯀꯩ ꯍꯥꯏꯗꯣꯏꯔ ꯅꯛꯑꯒ ꯂꯩꯗꯦꯕ ꯑꯗꯨ ꯆꯠꯄ꯭ꯔ ꯅꯣꯏꯁꯨ ꯑꯗꯨ ꯃꯥꯟꯗꯦ
ꯑ ꯀꯩ ꯍꯥꯏꯕꯥ
ꯃꯥꯟꯗꯦꯕ ꯑꯗꯨꯏ ꯅꯠꯇꯦꯀꯣ ꯑꯗꯨ ꯂꯝꯕꯤꯗꯨꯗꯤ
ꯅꯠꯇꯦ ꯑꯗꯨ ꯀꯩꯅꯣꯗꯨꯒꯤ ꯀꯥꯎ ꯀꯥꯎ ꯂꯩꯕꯗꯣ ꯈꯪꯕ꯭ꯔꯥ ꯌꯨꯅꯤꯕꯔꯁꯤꯇꯤ ꯑꯃ ꯂꯩꯕꯗꯣ ꯑ ꯏꯔꯣꯏ ꯏꯔꯣꯏꯁꯦꯝꯕꯗ ꯆꯠ
ꯆꯤꯡ ꯀꯥꯈꯤꯕꯗꯣ ꯑꯥ ꯑ
ꯆꯤꯡ
ꯍꯣꯏ ꯆꯤꯡꯗꯤ ꯂꯩꯑꯦ
ꯅꯪ ꯍꯥꯏꯁꯦ ꯁꯤꯗ ꯁꯤꯗ ꯂꯝꯕꯤꯒꯤꯗꯔꯣ
ꯏꯔꯣꯏ ꯁꯦꯝꯕꯗ ꯑꯗꯨꯝ ꯂꯥꯛꯑꯦꯅ ꯏꯔꯣꯏ ꯁꯦꯝꯕꯗ ꯂꯥꯛꯑꯦ ꯖꯨ ꯆꯪꯈꯤꯕ ꯂꯩꯑꯦ ꯑꯗꯨ ꯃꯅꯥꯛꯇꯅ ꯂꯦꯞ ꯁꯥꯏꯠꯇꯅ ꯎꯝ ꯑꯁꯤ ꯇꯥꯛꯌꯦꯜꯒꯤ ꯃꯄꯥ ꯀꯩ ꯍꯥꯏꯗꯣꯏꯔꯥ ꯖꯒꯥ ꯑꯣꯏꯔꯣꯏꯗ ꯏꯁꯇ꯭ꯔꯦꯠ ꯂꯝꯕꯤ ꯃꯌꯥꯏꯗ ꯆꯠꯈꯤꯕꯗꯨ ꯏꯔꯣꯏ ꯁꯦꯝꯕ ꯍꯥꯏꯋꯦ ꯑꯗꯨꯝ ꯏꯁꯇ꯭ꯔꯦꯠ ꯂꯝꯕꯤ ꯆꯠꯈꯤꯕꯗꯨ ꯑꯗꯨꯗꯒꯤ ꯕ꯭ꯔꯤꯖ ꯑꯃ ꯂꯩꯕ ꯕ꯭ꯔꯤꯖ ꯑꯆꯧꯕꯀꯣ ꯑꯗꯨꯗ ꯏꯁꯇ꯭ꯔꯦꯠ ꯌꯥꯎꯋꯦ ꯑꯗꯨꯒ ꯈꯨꯟꯗꯤ ꯍꯥꯏꯁꯤꯅ ꯑꯗꯨꯝ ꯔꯥꯏꯠ ꯁꯥꯏꯠ ꯑꯃꯨꯛꯀ ꯆꯠꯈꯤꯕ ꯍꯥꯏꯗꯣꯛꯔꯒ ꯑꯗꯨ ꯆꯤꯡ ꯌꯥꯝꯗꯤ ꯂꯩꯅ ꯑꯗꯨꯗꯁꯨ
ꯆꯤꯡ ꯑꯥ ꯆꯤꯡꯕꯨꯗꯤ ꯀꯩꯅꯣ ꯂꯩ ꯑꯩꯈꯣꯏꯒꯤ ꯂꯥꯡꯒꯣꯜ ꯁꯥꯏꯠꯇꯁꯨ ꯑꯩꯈꯣꯏ ꯆꯤꯡ ꯍꯧꯔꯦ ꯑꯗꯨꯝ
ꯈꯪꯗ꯭ꯔꯦ ꯑꯗꯨꯗꯤ
ꯁꯤ ꯒꯦꯝ ꯚꯤꯂꯦꯖ ꯂꯩꯕ ꯁꯤ ꯃꯊꯛ ꯁꯤꯖꯒꯤ ꯂꯝꯕꯤ ꯆꯠꯄꯗꯁꯨ ꯑꯗꯨꯁꯨ ꯆꯤꯡ ꯂꯝꯕꯤ ꯑꯣꯏꯕꯅꯤ
ꯒꯦꯝ ꯚꯤꯂꯦꯖꯁꯦ ꯍꯣꯏ ꯒꯦꯝ ꯚꯤꯂꯦꯖꯁꯦ ꯑꯩ ꯆꯠꯈ꯭ꯔꯦ ꯏꯃꯥꯟꯅꯕꯤ ꯑꯗꯨꯗ ꯌꯨꯝ ꯄꯥꯜꯂꯤꯕ ꯑꯗꯨꯒꯤ ꯍꯣꯏ ꯑꯗꯨꯗꯤ ꯑꯃꯔꯛꯗꯤ ꯆꯠꯈ꯭ꯔꯦ ꯒꯦꯝ ꯕꯤꯂꯦꯖ ꯆꯠꯆꯗꯦ ꯑꯗꯨꯕꯨ ꯒꯦꯝ ꯚꯤꯂꯦꯖꯇꯒꯤ ꯅꯣꯏ ꯂꯥꯡꯒꯣꯜ ꯍꯥꯏꯔꯤꯁꯦ ꯀꯥꯏꯗ ꯂꯝꯕꯤꯗꯣ ꯑꯩꯗꯤ ꯈꯪꯗ꯭ꯔꯦ ꯍꯥꯏꯗꯤ
ꯒꯦꯝ ꯕꯤꯂꯦꯖꯇꯨꯅꯦ ꯂꯩ ꯍꯥꯏꯗꯣ ꯒꯦꯝ ꯚꯤꯂꯦꯖ ꯃꯦꯔꯤ ꯀꯣꯝ ꯁꯦꯟꯇꯔ ꯂꯩꯕꯗꯣ ꯈꯪꯕ꯭ꯔꯥ
ꯈꯪꯗ꯭ꯔꯦ ꯒꯦꯝ ꯚꯤꯂꯦꯖ ꯑꯁꯤ ꯁꯤꯐꯥꯏ ꯁꯤꯡ ꯂꯩꯕ ꯗꯣ ꯁꯤꯕꯥꯏꯁꯤꯡ ꯂꯩꯕꯗꯣ ꯑꯗꯨꯗꯗꯤ ꯑꯗꯨꯗꯒꯤꯅꯦꯕ ꯑꯩ ꯂꯥꯛ ꯎꯝ ꯎꯝ ꯎꯝ ꯑꯣꯏꯔꯝꯕ ꯌꯥꯏ ꯑꯗꯨꯗꯤ ꯁꯤꯖꯥꯁꯨ ꯌꯧꯗ꯭ꯔꯤꯅ ꯁꯤꯖꯥ ꯑ ꯂꯥꯞꯄꯦ ꯁꯤꯖ ꯑꯃꯨꯛ ꯍꯥꯏꯔꯗꯤ ꯑꯃꯔꯛꯗꯤ ꯆꯠꯈꯔ꯭ꯦ
ꯍꯧꯖꯤꯛ ꯆꯤꯡꯃꯩꯔꯣꯡꯗ ꯀꯅꯥ ꯀꯅꯥ ꯂꯩꯅꯣ ꯅꯊꯟ ꯂꯩꯔꯣ ꯅꯪ ꯔꯦꯟ ꯔꯦꯟ ꯂꯧꯔꯒ ꯂꯩ ꯍꯥꯏꯔꯣ
ꯍꯣꯏ ꯔꯦꯟꯗꯅꯤ ꯍꯣꯏ ꯏꯅꯥꯎꯅꯨꯄꯤ ꯍꯣꯏ
ꯀꯩ ꯀꯩ
ꯍꯥꯟꯅꯗꯤ ꯑꯩ ꯁꯤꯗ ꯂꯩꯒꯗꯕ ꯅꯍꯥꯟꯗꯤ ꯀꯩꯅꯣ ꯏꯟꯇꯔꯚꯤꯌꯨ ꯆꯠꯂꯦ ꯍꯥꯏꯔꯤꯁꯤꯗꯤ
ꯑꯣ ꯀꯩ ꯀꯩ ꯏꯟꯇꯔꯚꯤꯌꯨ ꯇꯧꯔꯤꯕ
ꯊꯕꯛ ꯇꯣꯛꯑꯦ ꯑꯗꯨꯒ ꯏꯟꯇꯔꯚꯤꯌꯨ ꯑꯃꯨꯛꯀ ꯆꯠꯂꯒ ꯂꯩꯕ
ꯑꯣ ꯍꯥꯟꯅ ꯍꯥꯟꯅ ꯀꯩ ꯊꯕꯛ ꯇꯧꯔꯝꯃꯤꯅꯣ
ꯍꯥꯟꯅꯁꯦ ꯎꯝ ꯑꯁꯤ ꯏꯔꯣꯏ ꯁꯦꯝꯕꯗꯀꯣ
ꯎꯝ
ꯇꯥꯏꯅ ꯏꯔꯣꯏ ꯁꯦꯝꯕꯗ ꯁꯤ ꯏꯖꯤꯐꯥ ꯍꯥꯏꯅ ꯑꯃ ꯂꯩꯌꯦꯕ ꯑꯣꯐꯤꯁ ꯑꯃ
ꯑꯣ
ꯎꯝ ꯇꯦꯛꯁ ꯐꯥꯏꯂꯤꯡ ꯇꯧꯕ ꯃꯐꯝ ꯀꯣ
ꯑꯣ
ꯇꯥꯕꯔ꯭
ꯇꯥꯏ ꯇꯥꯏ
ꯑꯗꯨꯗ
ꯑꯗꯣ ꯍꯧꯖꯤꯛꯅ ꯀꯩ ꯀꯥꯏꯗꯥ ꯏꯟꯇꯔꯚꯤꯌꯨ ꯊꯥꯔꯤꯅꯣ ꯇꯥꯕ꯭ꯔꯥ ꯍꯜꯂꯣ ꯍꯜꯂꯣ ꯍꯜꯂꯣ ꯍꯜꯂꯣ